ꯍꯣꯏꯇ
ꯑꯗꯨ ꯑꯩꯈꯣꯏꯅ ꯍꯥꯏꯔꯤꯁꯦ ꯅꯪꯒꯤ ꯅꯪꯒꯤ ꯂꯩꯐꯝꯗꯒꯤ ꯑꯗꯨ ꯂꯥꯞꯇꯦ ꯅꯪꯅ ꯈꯣꯛꯇ ꯀꯣ ꯈꯣꯡꯗꯣ ꯑꯗꯨꯝ ꯆꯠꯄ ꯌꯥꯕꯅꯦ ꯑꯗꯨ ꯃꯐꯝꯗꯣ ꯅꯪ ꯏꯔꯤꯁꯕꯦꯡꯉꯣꯟꯗ ꯍꯥꯡꯉꯒ ꯆꯠꯂꯦ ꯁꯤ ꯁꯟꯗꯦ ꯂꯥꯛꯄꯗ
ꯍꯣꯏ ꯍꯣꯏ ꯇ꯭ꯔꯥꯏꯇꯧꯕ ꯇꯥꯔꯦ
ꯎꯝ ꯇ꯭ꯔꯥꯏ ꯇꯧꯔꯒ ꯌꯦꯡꯉꯣ ꯀꯅꯥꯅ ꯍꯥꯏ ꯀꯅꯥꯅ ꯐꯕ꯭ꯔꯥ ꯍꯥꯏꯕꯗꯨ ꯑꯩꯒꯤꯗꯤ ꯑꯗꯨꯅ ꯄꯨꯛꯅꯤꯡ ꯆꯪꯉꯤ
ꯑꯩꯁꯨ ꯀꯣ ꯍꯥꯏꯗꯤ ꯋꯥꯔꯤ ꯁꯥꯕ ꯁꯨ ꯑꯃꯥꯅꯦ ꯑꯗꯨꯕꯨ ꯏꯁꯩ ꯐꯖꯅ ꯁꯛꯄꯁꯦ ꯏꯁꯩꯗꯨꯁꯦ ꯑꯩꯅ ꯌꯥꯝ ꯄꯥꯝꯖꯕ ꯏꯁꯩꯅ ꯍꯦꯟꯅ ꯅꯨꯡꯉꯥꯏꯕ ꯑꯩꯒꯤꯗꯤ ꯋꯥꯔꯤꯁꯨ ꯅꯨꯡꯉꯥꯏ ꯑꯗꯨꯕꯨ ꯏꯁꯩꯅꯁꯨ ꯏꯁꯩꯁꯨ ꯁꯛꯀꯗꯕꯅꯦꯕ
ꯎꯝ ꯏꯁꯩꯗꯤ ꯑꯗꯨꯗꯒꯤ ꯍꯦꯟꯅ ꯅꯨꯡꯉꯥꯏꯕꯅꯦ ꯏꯁꯩꯗꯤ ꯌꯥꯝ ꯂꯩꯕꯅꯦ ꯑꯗꯨꯗ
ꯎꯝ
ꯐꯖꯥꯟꯅ ꯁꯥꯒꯅꯦ ꯐꯖꯃꯟꯕꯒꯤ ꯑꯩꯗꯤ ꯑꯁ ꯃꯣꯏꯁꯦ ꯏꯁꯇꯨꯗꯦꯟꯅꯤ ꯑꯣꯏꯔꯁꯨ ꯀꯔꯤꯒꯤꯔꯀꯣ ꯈꯟꯕꯅꯦ ꯑꯗꯨ ꯏꯁꯩ ꯁꯛꯄ ꯈꯣꯏꯁꯤꯡꯗꯣ ꯑ ꯏꯁꯩ ꯁꯛꯄ ꯅꯨꯄꯤ ꯑꯃꯗꯣ ꯄꯤ ꯑꯩꯆ ꯗꯤ ꯒꯨꯝꯕ ꯇꯧꯔꯒ ꯂꯩꯕꯅꯦ
ꯑꯧ ꯑꯧ ꯈꯪꯉꯦ ꯈꯪꯉꯦ ꯃꯁꯛ ꯐꯖꯕꯗꯨꯀꯣ
ꯃꯁꯛ ꯐꯖꯕ꯭ꯔꯥ ꯐꯖꯗꯕ꯭ꯔꯥ ꯑꯗꯤ ꯈꯪꯗꯦ ꯇꯨ ꯑꯣꯏꯔꯁꯨ ꯑ ꯁꯤꯝꯄꯜ ꯑꯣꯏꯔꯒ ꯍꯣꯏ ꯑꯗꯨꯝ ꯇꯧꯕ ꯅꯨꯄꯤꯗꯣ ꯄꯤꯑꯦꯆꯗꯤ ꯒꯨꯝꯕ ꯇꯧꯔꯒ ꯂꯩꯕꯅꯤ ꯑꯗꯣ ꯏꯁꯦ ꯁꯛꯄ ꯌꯥꯝ ꯍꯥꯏꯌꯦ ꯑꯗꯨ ꯅꯨꯄꯤꯗꯨ
ꯑꯩꯒꯤ ꯄꯨꯛꯅꯤꯡꯗꯗꯤ ꯑꯗꯨꯃꯥꯏꯅ ꯈꯟꯕꯅꯦꯕ ꯃꯣꯏ ꯃꯌꯥꯝꯁꯦ ꯀꯥꯏꯗ ꯆꯠꯈꯤꯕꯗꯣ ꯑꯅꯥ ꯑꯅꯥꯎ ꯑꯅꯧꯕꯗ ꯆꯈꯤꯕ꯭ꯔꯥ ꯀꯔꯤꯒꯤ ꯆꯠꯄꯅꯣꯒꯨꯝꯗ ꯑꯗꯨꯝ
ꯃꯣꯏꯗꯤ ꯑꯗꯨꯝ ꯂꯩꯕꯅꯦ ꯃꯣꯏꯒꯤ ꯂꯩꯐꯝꯗ ꯑꯗꯨ ꯅꯨꯄꯤꯗꯨꯅꯦ ꯃꯥꯅ ꯅꯪ ꯑꯩꯈꯣꯏ ꯅꯪꯒꯤ ꯑꯪꯀꯜ ꯊꯕꯛ ꯇꯧꯕ ꯃꯐꯝꯗꯁꯨ ꯊꯕꯛ ꯑꯃꯔꯛ ꯇꯧꯋꯦ ꯃꯥꯗꯤ ꯀꯔꯤꯅꯣ ꯑꯦꯠꯃꯤꯁꯟꯒꯤ ꯗꯤꯄꯥꯔꯠꯃꯦꯟꯒꯨꯝꯕꯗꯀꯣ
ꯎꯝ ꯎꯝ
ꯑꯗꯨꯗ ꯊꯕꯛ ꯑꯃꯔꯛꯇꯗꯤ ꯇꯧꯋꯦ
ꯀꯔꯤ ꯇꯣꯛꯈꯤꯕꯅꯣ
ꯑ ꯃꯥꯁꯦ ꯄꯤ ꯑꯩꯆ ꯗꯤ ꯇꯧꯒꯦꯅ ꯊꯣꯛꯈꯤꯕ ꯃꯇꯝ ꯂꯩꯇꯦꯅꯀꯣ
ꯑꯁ ꯄꯤꯑꯦꯆꯗꯤ ꯇꯧꯕꯁꯦ ꯄꯩꯁꯥ ꯌꯥꯝ ꯆꯉꯝꯃꯅꯤ
ꯑ ꯍꯣꯏ ꯌꯥꯝ ꯆꯪꯕ ꯃꯥꯜꯂꯦ ꯑꯗꯨ ꯍꯧꯖꯤꯛ ꯇꯧꯕ꯭ꯔꯥ ꯇꯧꯗꯕ꯭ꯔꯥ ꯑꯩꯁꯨ ꯋꯥꯔꯤ ꯐꯥꯎꯅꯥꯗꯦ
ꯑꯥ
ꯀꯔꯤ ꯇꯧꯔ ꯂꯩꯕ꯭ꯔꯥ ꯂꯩꯁꯥꯕꯤ ꯂꯩꯁꯥꯕꯤ ꯑꯗꯨ ꯃꯊꯟꯇ ꯁꯥꯟꯅꯔ ꯂꯩꯌꯦ ꯃꯦꯁꯤꯗꯣ ꯑꯩꯈꯣꯏꯒꯤ ꯂꯩꯁꯥꯕꯤ ꯃꯆꯥꯗꯣ
ꯍꯤ ꯍꯤ ꯍꯤ ꯍꯝ ꯅꯨꯡꯁꯤꯗꯤ ꯅꯨꯡꯁꯤ
ꯍꯥꯏꯔꯒ ꯑꯩꯈꯣꯏꯁꯦ ꯃꯦꯆꯔꯠꯁꯦ ꯋꯥꯔꯤꯒꯨꯝꯕ ꯆꯥꯕꯗꯤ ꯐꯖꯅ ꯅꯨꯡꯉꯥꯏꯕ꯭ꯔꯥ
ꯑꯩꯁ ꯃꯤ ꯂꯩꯇꯦ ꯃꯤ ꯂꯩꯇꯕ ꯀꯥꯟꯗ ꯀꯃꯥꯏꯅ ꯇꯧꯒꯅꯤ ꯑ ꯑꯗꯨ ꯀ꯭ꯂꯥꯁ ꯇꯦꯟꯁꯨ ꯐꯥꯗꯦ ꯍꯣꯏ ꯏꯁꯣꯔꯒꯤ ꯋꯥꯔꯤ ꯍꯥꯏꯅꯤꯡꯕ ꯑꯩ ꯏꯁꯣꯏꯒꯤ ꯋꯥꯔꯤ ꯍꯥꯏꯔꯗꯤꯀꯣ ꯑꯗꯨ ꯎꯝ ꯑꯗꯨꯒꯨꯝꯕ ꯀ꯭ꯋꯥꯂꯤꯐꯤꯀꯦꯁꯟꯁꯨ ꯌꯦꯡꯗ꯭ꯔꯁꯨ ꯌꯥꯏꯀꯣ ꯑꯗꯨ ꯑꯣꯏꯔꯁꯨ ꯑꯁ ꯌꯦꯡꯕ ꯀꯥꯟꯗꯀꯣ ꯈꯥꯅꯤꯡꯉꯥꯏ ꯌꯥꯝ ꯂꯩꯕ ꯆꯠꯄ ꯌꯥꯗꯦ ꯑꯩꯈꯣꯏ ꯅꯪꯁꯨ ꯆꯠꯄ ꯌꯥꯔꯔꯣꯏ ꯇꯔꯏꯗꯤ ꯇꯧꯑꯣ ꯑꯁ ꯀ꯭ꯂꯥꯁ ꯇꯦꯟ ꯄꯥꯁ ꯇꯧꯗꯕꯁꯤꯡꯅ ꯑꯗꯨꯝ ꯋꯥꯔꯤ ꯁꯥꯔ ꯂꯩꯌꯦꯅꯦ
ꯑꯁ ꯑꯩꯗꯤ ꯇꯜꯂꯦꯗ ꯀꯔꯤꯅꯣ ꯃꯤ ꯑꯥ ꯁꯥ ꯇꯨꯋꯤꯡꯒꯨꯝꯕ ꯃꯣꯔꯗꯤꯀꯥꯏꯒꯨꯝꯕ ꯑꯗꯨꯒ ꯀꯔꯤ ꯀꯅꯥ ꯀꯅꯥꯅꯣ ꯌꯥꯝ ꯂꯩꯕꯅꯦ ꯐꯕꯁꯨ ꯌꯥꯝ ꯂꯩꯌꯦ
ꯑꯣ ꯎꯝ ꯃꯣꯏꯕꯨꯁꯨ ꯎꯗꯦ ꯑꯩꯗꯤ
ꯃꯣꯏꯅ ꯀꯥꯎꯕꯤꯗꯕ ꯃꯥꯜꯂꯤꯗ ꯍꯥꯏꯗꯤ ꯑꯐ ꯕ ꯂꯩꯔꯗꯤ ꯑꯦꯛꯖꯥꯝꯄꯜ ꯗꯦꯜꯂꯤꯗꯗꯤ ꯑꯩꯈꯣꯏ
ꯎꯝ ꯑꯣ
ꯑꯩꯈꯣꯏ ꯌꯨꯝꯗꯒꯤ ꯂꯥꯛꯑꯦ ꯍꯥꯏꯔꯗꯤ ꯑꯗꯨꯝ ꯏꯁꯀ꯭ꯔꯤꯞꯆꯔ ꯔꯤꯗꯤꯡꯒꯨꯝꯕ ꯅꯠꯔꯤꯠ ꯑ ꯋꯦꯜꯀꯝ ꯇꯧꯋꯦꯗꯅꯀꯣ
ꯎꯝ
ꯄꯥꯁꯇꯔꯅꯁꯨ ꯑꯗꯨꯝ ꯋꯦꯜ ꯐꯖꯅ ꯋꯦꯜꯀꯝ ꯇꯧꯔꯒ ꯆꯔꯆ ꯂꯥꯛꯑꯣꯀꯣ ꯑꯗꯨꯃꯥꯏ ꯇꯧꯋꯣꯀꯣ ꯅ ꯐꯖꯅ ꯒꯥꯏꯗ ꯇꯧꯕꯤꯗꯅ ꯑꯁꯤꯗꯤ ꯑꯗꯨꯃꯥꯏ ꯇꯧꯗꯕꯒꯤꯅꯦ
ꯎꯝ ꯈꯪꯗꯦ ꯅꯣꯏ ꯂꯥꯛꯄ ꯀꯥꯟꯗ ꯅꯣꯏꯕꯨꯗꯨ ꯋꯥꯔꯤ ꯐꯖꯅ ꯁꯥꯕꯤꯕ꯭ꯔꯥ ꯅꯠꯇ꯭ꯔꯒ ꯅꯣꯏꯕꯨ ꯈꯪꯗꯕ꯭ꯔꯥ
ꯑꯦꯗꯤ ꯁꯨꯡꯁꯥꯠ ꯆꯠꯇꯔꯤ
ꯑꯣ ꯑꯣ ꯑꯗꯨ ꯑꯃꯔꯛꯇꯤ ꯅꯪ ꯁꯨꯇꯤ ꯂꯩꯕꯀꯥꯟꯗ ꯆꯠꯂꯒ ꯌꯦꯡꯉꯨꯅꯦ
ꯍꯌꯦꯡꯗꯤ ꯆꯠꯁꯤꯔꯥ ꯇꯧꯔꯤꯌꯦ ꯍꯣꯏ
ꯑꯣ ꯍꯌꯦꯡ ꯆꯠꯂꯒ ꯌꯦꯡꯉꯣ ꯀꯅꯥꯅ ꯑꯗꯨꯗ ꯂꯩꯕ꯭ꯔꯥ ꯀꯅꯥꯅ ꯋꯥꯔꯤ ꯁꯥꯕ꯭ꯔꯥ ꯑꯗꯨꯒꯨꯝꯕꯗꯣ ꯌꯦꯡꯔꯒ ꯅꯪ ꯈꯪꯒꯅꯤ
ꯐꯖꯅ ꯀꯩꯅꯣ ꯇꯧꯗꯗꯤ ꯇꯟꯕ ꯒꯣ
ꯎꯝ
ꯄꯦꯃꯦꯟ ꯑꯥꯎꯠ ꯑꯣꯏꯗꯔ꯭ꯗꯤ ꯇꯜꯂꯦ
ꯎꯝ ꯑꯗꯨ ꯐꯖꯅꯗꯤ ꯇꯧꯔꯒ ꯂꯩꯌꯦꯗ ꯃꯣꯏꯗꯤ ꯑꯗꯨꯑꯣꯏꯁꯨ ꯑꯩꯈꯣꯏ ꯄꯨꯛꯅꯤꯡ ꯆꯪꯗꯕ
ꯐꯦꯅꯦꯁꯗꯦ ꯑꯣꯏꯕꯒꯤ
ꯑꯥ ꯈꯪꯗꯦ ꯀꯔꯤ ꯀꯔꯤꯒꯤꯔ ꯃꯣꯏꯒꯤ ꯋꯥꯔꯤ ꯁꯥꯕꯗꯣ ꯑꯩ ꯀꯔꯤꯌꯣ ꯇꯧꯕ
ꯂꯣꯟꯁꯨ ꯈꯔ ꯇꯣꯉꯥꯟꯕꯒꯤ ꯑꯣꯏꯔꯝꯅꯦ
ꯂꯣꯟ ꯇꯣꯡꯉꯥꯟꯗꯦ ꯑꯩꯈꯣꯏꯒꯤ ꯃꯤꯅ ꯁꯥꯕꯅꯦ ꯑꯗꯨꯁꯨ
ꯑꯣ
ꯇꯟꯈ꯭ꯔꯦꯗ
ꯏꯪꯂꯤꯁ ꯉꯥꯡꯒꯅꯤ ꯑꯗꯨꯒ ꯏꯪꯂꯤꯁꯇꯣ
ꯑꯥ
ꯀ꯭ꯂꯥꯁ ꯇꯦꯟ ꯄꯥꯁ ꯇꯧꯗꯕꯅꯤꯅ ꯏꯪꯂꯤꯁꯁꯨ ꯄꯕ ꯌꯗꯦ
ꯑꯁ ꯀꯂꯅ
ꯏꯪꯂꯤꯁꯁꯨ ꯃꯔꯛ ꯃꯔꯛꯇ ꯍꯥꯞꯄꯗꯣ
ꯑꯥꯎ
ꯑꯗꯣ ꯈꯪꯗꯦ ꯁꯨꯡꯈꯥꯡ ꯈꯪꯗꯦ ꯃꯤ ꯑꯐꯕꯁꯨ ꯂꯩꯔꯝꯒꯅꯤ ꯈꯪꯗꯦꯑꯩꯗꯤ ꯀꯃꯥꯏ ꯇꯧꯕ꯭ꯔꯖꯠꯅꯣ
ꯗꯤ ꯂꯩꯌꯦ ꯑꯐꯕ ꯃꯌꯥꯝꯁꯨ ꯂꯩꯕꯕꯨꯗꯤ ꯂꯩꯌꯦ ꯑꯗꯨ ꯃꯣꯏꯅ ꯁꯤꯖꯤꯟꯅꯗꯕ ꯃꯥꯜꯂꯦ ꯑꯩ ꯒ꯭ꯔꯨꯞꯇꯨꯁꯨ ꯑꯗꯨꯝ ꯌꯦꯡꯉꯦꯕ ꯒ꯭ꯔꯨꯞꯇꯤ ꯃꯣꯏ ꯑꯞꯗꯦꯠ ꯐꯖꯅ ꯇꯧꯋꯦ ꯑꯗꯨꯕꯨ ꯂꯤꯗꯔꯒꯨꯝꯕ ꯀꯔꯤ ꯀꯔꯤ ꯑꯩꯅ ꯈꯪꯕꯕꯁꯤꯁꯨ ꯍꯥꯏꯗꯤ ꯎꯝ ꯌꯥꯝ ꯀ꯭ꯋꯥꯂꯤꯐꯥꯏ ꯑꯣꯏꯕꯁꯤꯡꯁꯨ ꯂꯩꯌꯦꯕꯀꯣ ꯑꯩꯅ ꯈꯪꯕꯁꯤꯡꯁꯨ ꯑꯝꯇ ꯁꯤꯖꯤꯟꯅꯗꯕ ꯑꯩꯅ ꯑꯗꯨꯝ ꯌꯦꯡꯕꯗꯀꯣ ꯑꯗꯨꯒꯤ
ꯑꯣ ꯈꯪꯗꯦ ꯀꯔꯤꯒꯤꯔꯥ ꯑꯩꯈꯣꯏꯅ ꯈꯪꯗꯕꯒꯤꯔ ꯃꯣꯏꯅ ꯈꯪꯕꯒꯤꯔ ꯈꯪꯗ꯭ꯔꯦꯅꯦ
ꯃꯤꯁꯨ ꯈꯣꯝꯃ ꯍꯩꯇꯕ ꯃꯥꯜꯂꯦꯗ
ꯈꯪꯗꯦꯅꯦ
ꯕꯁꯨ ꯈꯋꯥꯗꯕꯤꯅ
ꯎ ꯅꯪ ꯍꯌꯦꯡ ꯂꯥꯛꯑꯔꯒ ꯌꯦꯡꯉꯣ ꯀꯃꯥꯏꯅ ꯇꯧꯒꯦꯔꯥ ꯀꯔꯤ ꯋꯥꯠꯄ꯭ꯔꯥ ꯍꯥꯏꯕꯗꯨꯣ ꯅꯪ ꯈꯪꯒꯅꯤ ꯍꯥꯏꯕ ꯉꯝꯗꯦ ꯑꯩꯗꯤ ꯍꯩꯕ ꯉꯝꯗꯦ ꯑꯩ ꯅꯪꯒꯤ ꯋꯥ ꯍꯩꯁꯦ
ꯑꯩꯈꯣꯏꯁꯨ ꯌꯥꯝ ꯄꯥꯖꯔꯁꯨ ꯍꯥꯏꯗꯤ ꯍꯩꯕ ꯍꯩꯇꯕꯨꯗꯤ ꯑꯗꯨꯝ ꯌꯦꯡꯅ ꯍꯩꯔꯤꯗ
ꯍꯣꯏ ꯅꯣꯏ ꯑꯩ ꯍꯦꯛ ꯌꯦꯡꯉꯒ ꯈꯪꯒꯅꯤ ꯑꯩꯈꯣꯏ ꯑꯦꯠꯂꯤꯁ ꯒ꯭ꯔꯦꯖꯨꯑꯦꯁꯟꯒꯨꯝꯕ ꯇꯧꯕꯁꯤꯡꯗꯤ ꯌꯦꯡꯒ ꯍꯦꯛ ꯈꯪꯕꯅꯤꯗ
ꯈꯪꯉꯅꯤ ꯃꯣꯏꯒꯤ ꯃꯥꯏꯟ ꯁꯦꯠꯁꯨ ꯑꯗꯨꯝ ꯀꯦꯆ ꯑꯞ ꯇꯧꯕ ꯉꯝꯕꯅꯦ
ꯎꯝ ꯑꯩꯗꯤ ꯁꯠꯇꯨꯏꯈꯣꯏ ꯂꯩꯕ꯭ꯔꯥ ꯈꯪꯗꯦ ꯂꯩꯇꯕ꯭ꯔꯥ ꯈꯟꯕꯅꯦ
ꯂꯩꯚꯌꯦ ꯂꯩꯩꯌꯦ ꯭ꯔꯝ ꯂꯥꯛꯛꯇ ꯑꯗꯨꯝ ꯃꯁꯁ ꯆꯔꯤꯌꯦ
ꯑꯗꯨꯗꯤ
ꯍꯥꯥ
ꯃꯥꯗꯤ ꯀꯔꯤ ꯇꯧꯔꯒ ꯂꯩꯕ꯭ꯔꯣ
ꯃꯥꯁꯨ ꯀꯣꯔꯄꯣꯔꯦꯠꯇ ꯅꯤꯗ ꯒꯥꯏꯗ ꯍꯥꯎꯁꯗ ꯊꯕꯛ ꯇꯧꯔꯤꯌꯦ
ꯑꯣ
ꯃꯣꯏꯁꯨ ꯑꯗꯨꯝ ꯀ꯭ꯋꯥꯂꯤꯐꯥꯏ ꯑꯣꯏꯕ ꯃꯤꯅꯤꯀꯣ
ꯑꯣ ꯃ ꯃꯣꯏꯗꯤ ꯍꯣꯏ ꯈꯔ ꯀ꯭ꯋꯥꯂꯤꯐꯥꯏ ꯑꯣꯏꯔꯝꯒꯅꯤꯗ ꯀꯝꯄꯦꯌꯔ ꯇꯧꯔꯗꯤꯀꯣ
ꯂꯥꯏꯔꯤꯛꯁꯨ ꯍꯩꯕꯅꯦ ꯃꯥꯗꯣ
ꯑꯣ ꯃꯥꯗꯤ ꯑꯩꯈꯣꯏ ꯁ꯭ꯀꯨꯜ ꯀꯥꯃꯤꯟꯅꯕꯅꯦ
ꯎꯝ
ꯌꯥꯔꯝꯒꯅꯤꯃꯗꯤꯦ ꯑꯗꯨꯒ ꯃꯥꯒꯤ ꯈꯨꯟꯁꯨ ꯀꯣ ꯂꯥꯏꯔꯤꯛ ꯇꯝꯕ ꯃꯤ ꯉꯥꯛꯇꯅꯤ
ꯍꯣꯏ ꯃꯥꯏ ꯈꯨꯟꯁꯤꯡꯗꯨꯀꯣ
ꯎꯝ ꯎꯝ ꯑꯗꯨ ꯑꯗꯨꯗꯤ ꯌꯥꯗꯤ ꯌꯥꯕꯅꯤꯀꯣ
ꯌꯥꯏꯗ ꯈꯪꯗꯦ ꯀꯩꯇꯧꯕꯩꯅꯣ
ꯑꯩꯅ ꯂꯥꯛꯄ ꯃꯇꯝꯗꯗꯤ ꯃꯥꯕꯨꯁꯨ ꯎꯗꯦ
ꯑꯥ
ꯃꯔꯛ ꯃꯔꯛ ꯇꯗꯤ ꯑꯗꯨꯝ ꯆꯠꯄꯅꯦ ꯃꯁꯨ
ꯑꯣ ꯑꯩ ꯑꯩꯗꯤ ꯃꯥꯗꯣ ꯑꯩꯈꯣꯏ ꯆꯦꯟꯅꯥꯏꯗ ꯂꯩ ꯍꯥꯏꯕꯗꯨꯣ ꯑꯩ ꯈꯪꯗꯦ
ꯑꯣ
ꯃꯥꯁꯦ ꯂꯨꯍꯣꯡꯈ꯭ꯔꯦ ꯍꯥꯏꯀꯣ
ꯃꯆꯥ ꯅꯨꯨꯄꯥ ꯑꯃ ꯂꯩꯈꯦ
ꯑꯁ ꯀꯅꯥꯕꯨ ꯂꯨꯍꯨꯡꯕ꯭ꯔ
ꯃꯥꯏ ꯈꯨꯣꯟꯗꯒꯤꯅꯦ
ꯈꯨꯟꯗꯒꯤ
ꯑꯥ
ꯑꯣ
ꯄꯥꯔꯂꯔ ꯇꯧꯋꯦ ꯃꯣꯏꯒꯤ ꯄꯥꯔꯂꯔ ꯗꯨꯀꯥꯟꯁꯨ ꯍꯥꯡꯉꯦ ꯀꯩꯅꯣ ꯁꯤꯗ
ꯑꯣ ꯑꯣ ꯑꯁꯤ ꯆꯦꯟꯅꯥꯏꯗ
ꯑꯥ
ꯑꯣ ꯀꯔꯤ ꯀꯔꯤꯔꯣꯝꯗꯅꯣ
ꯑꯥ ꯑꯗꯨꯗꯤ ꯑꯩ ꯈꯪꯗ꯭ꯔꯦ ꯃꯥ ꯑꯗꯨꯝ ꯀꯥꯎꯗꯤ ꯀꯥꯎꯕꯅꯦꯕꯀꯣ ꯉꯍꯟ ꯑꯣꯄꯦꯟ ꯂꯥꯁ ꯌꯔ ꯑꯣꯄꯦꯟ ꯇꯧꯕꯅꯦꯕ ꯑꯗꯨꯗꯁꯨ ꯀꯥꯎꯅꯦ ꯐ꯭ꯔꯤꯗ ꯇꯧꯕꯤꯑ ꯂꯥꯛꯑꯣ ꯍꯥꯏꯕꯅꯦ ꯑꯗꯣ ꯑꯩꯅ ꯂꯥꯛꯇꯕ
ꯑꯣ
ꯃꯆꯥꯅꯨꯄꯥꯗꯣ ꯌꯥꯝ ꯀ꯭ꯌꯨꯠ ꯑꯣꯏꯕꯅꯦ
ꯑꯣ ꯑꯗꯨ ꯃꯥꯒꯤ ꯅꯨꯄꯤꯗꯣ ꯎꯝ ꯀꯗꯥꯏꯗꯒꯤꯔ
ꯃ ꯃꯣꯏꯒꯤ ꯈꯨꯟ
ꯑꯣ ꯐꯥꯏꯅꯦ ꯑꯗꯨꯗꯤ
ꯑꯗꯨꯝ ꯃꯣꯏ ꯔꯤꯂꯦꯇꯤꯞꯅꯦ ꯍꯥꯏꯕ꯭ꯔꯥ ꯈꯪꯗꯦ
ꯑꯣ
ꯔꯦꯂꯦꯇꯤꯚꯗꯤ ꯊꯣꯛꯇꯤ ꯊꯣꯛꯄ ꯃꯥꯜꯂꯦ
ꯑꯣ ꯑꯣ ꯎꯅꯤꯡꯉꯤꯍꯦ ꯌꯦꯡꯅꯤꯡꯉꯤꯍꯦ
ꯅꯪ ꯂꯥꯛꯑꯀꯥꯟꯗ ꯎꯅꯔꯣ ꯃꯣꯏꯁꯨ ꯑꯗꯨꯝ ꯅꯣꯔꯊ ꯏꯁ ꯗ ꯑꯌꯥꯝꯕ ꯆꯠꯄ ꯃꯥꯜꯂꯦ ꯅꯣꯔꯠ ꯏꯁ ꯆꯔꯆꯇꯀꯣ
ꯎꯝ
ꯃꯥꯕꯨꯗꯤ ꯐꯖꯅ ꯈꯪꯉꯤꯗ ꯑꯩꯁꯨ ꯑꯩꯈꯣꯏ ꯂꯩꯀꯥꯏ ꯑꯃꯗ ꯑꯗꯨꯝ ꯂꯩꯕꯒꯤꯀꯣ
ꯑꯥ ꯑꯩꯗꯤ ꯈꯪꯗꯦ ꯒꯦꯝ ꯉꯍꯥꯟ ꯁꯥꯟꯟꯅꯔꯝꯃꯦꯕ ꯒꯦꯝꯗꯒꯤ ꯈꯪꯕꯅꯦ
ꯀꯔꯤ ꯒꯦꯝꯅꯣ
ꯑ ꯀꯂꯔ ꯄ꯭ꯔꯦꯗꯤꯛꯁꯟ ꯒꯦꯝ ꯑꯩ ꯂꯥꯁ ꯏꯔ ꯐꯖꯟꯅ ꯁꯥꯟꯅꯔꯃꯦ ꯅꯨꯃꯤꯠ ꯃꯥꯗ ꯂꯤꯁꯤꯡ ꯇꯔꯥ ꯃꯥꯡꯕ ꯅꯨꯃꯤꯠꯁꯨ ꯌꯥꯎꯋꯦ ꯑꯩꯗꯤ
ꯇꯣꯡꯉꯗꯤ ꯐꯤꯐꯇꯤꯟꯒꯨꯝꯕ ꯇꯣꯡꯕ ꯅꯨꯃꯤꯠꯁꯨ ꯌꯥꯎꯋꯦ
ꯑꯣ
ꯑꯗꯨꯝ ꯄ꯭ꯔꯣꯐꯤꯠꯅ ꯁꯥꯟꯅꯕꯅꯤꯅ ꯄ꯭ꯔꯣꯐꯤꯠꯅ ꯁꯥꯟꯅꯕꯅꯤꯅ ꯃꯥꯡꯗꯦꯗ ꯑꯗꯨꯝ ꯄ꯭ꯔꯣꯐꯤꯠꯇꯤ ꯊꯣꯛꯑꯦꯗ
ꯍꯩꯅꯦ ꯑꯗꯨꯗꯤ
ꯎꯝ ꯄ꯭ꯔꯣꯐꯤꯠꯅ ꯑꯗꯨꯝ ꯂꯤꯁꯤꯡ ꯇꯔꯥꯒꯨꯝꯕ ꯅꯨꯃꯤꯠ ꯃꯥꯗ ꯅꯨꯃꯤꯠ ꯍꯥꯏꯒꯗ ꯃꯤꯅꯤꯠ ꯃꯉꯥ ꯃꯅꯨꯡꯗ ꯃꯥꯡꯉꯁꯨ ꯑꯗꯨꯝ ꯍꯣꯏ ꯊꯝꯃꯣꯏꯕꯨꯗꯤ ꯀꯥꯏꯕꯨꯗꯤ ꯀꯥꯏꯌꯦ ꯑꯗꯨꯕꯨ ꯄ꯭ꯔꯣꯐꯤꯠꯅ ꯃꯥꯡꯕꯅꯤꯅ ꯌꯥꯗꯤ ꯌꯥꯕꯀꯣ ꯑꯗꯨ ꯑꯃꯨꯛ ꯈꯔꯕꯨꯗꯤ ꯂꯤꯛꯄꯅꯦ ꯁꯥꯠꯇꯣꯏꯗꯤ ꯒꯦꯝ ꯁꯥꯟꯅꯕꯗ ꯂꯤꯛ ꯂꯤꯛꯅ ꯁꯥꯟꯅꯒꯅꯦꯕ ꯑꯗꯨ ꯑꯩꯅ ꯍꯥꯏꯒꯅꯤ ꯅꯪꯗꯣ